ꯍꯜꯂꯣ
ꯅꯨꯡꯉꯥꯏꯔꯤꯕ꯭ꯔꯣ
ꯅꯨꯉꯥꯏꯔꯤꯌꯦ ꯅꯪꯗꯤ
ꯅꯨꯉꯥꯏꯔꯤꯌꯦ ꯑꯩꯁꯨ ꯀꯩꯀꯩ ꯇꯧꯔꯤꯅꯣ ꯍꯧꯖꯤꯛꯀꯥ
ꯑꯁ ꯀꯩꯁꯨ ꯇꯧꯗ꯭ꯔꯦꯗ ꯁꯨꯝ ꯐ꯭ꯔꯤꯅꯦ
ꯐ꯭ꯔꯤꯗ ꯂꯩꯕ ꯅꯨꯡꯉꯥꯏꯕꯅꯤ
ꯅꯨꯡꯉꯥꯏꯇꯅꯦ ꯕꯣꯔꯤꯡ ꯆꯨꯏꯌꯦꯅꯦ ꯃꯔꯛ ꯃꯔꯛꯇꯗꯤ ꯃꯔꯛ ꯃꯔꯛꯇꯗꯤ ꯅꯨꯡꯉꯥꯏ ꯑꯗꯨ ꯕꯣꯔꯤꯡ ꯆꯨꯈꯠꯂꯦ ꯀꯨꯏꯅ ꯂꯩꯕꯒꯤ
ꯑꯗꯨꯅꯤ ꯋꯥꯛꯀꯤꯡ ꯆꯠꯂꯒꯅ‌ ꯑꯗꯨꯗꯤ
ꯋꯥꯀꯤꯡ ꯆꯅꯤꯉꯥꯏꯁꯨ ꯇꯜꯂꯦ ꯗꯅ ꯇꯜꯂꯦ ꯌꯥꯝꯅ
ꯀꯣꯏꯊꯣꯛꯂꯣ ꯌꯥ ꯃꯥ ꯃꯥ ꯃꯄꯥꯗ
ꯀꯣꯏ ꯀꯣꯏꯕ ꯆꯠꯅꯤꯡꯉꯥꯏ ꯇꯜꯂꯤꯅꯦ ꯆꯥꯛꯐꯥꯎ ꯆꯅꯤꯡꯉꯥꯏ ꯇꯜꯂꯦ ꯀꯔꯤꯅꯣ
ꯆꯥꯛ ꯆꯥꯕꯗꯤ ꯂꯩꯞꯄ ꯌꯥꯗꯤ ꯍꯦ
ꯅꯨꯄꯥ ꯀꯥꯏꯔꯁꯨ ꯆꯥꯛꯗꯤ ꯂꯦꯞꯄ ꯌꯥꯔꯣꯏ ꯍꯥꯏ ꯑꯗꯨꯅꯤꯅꯦ
ꯑꯗꯨꯅꯦ ꯌꯥꯝ ꯆꯥꯁꯟꯗꯣꯏꯅꯤꯅꯦ ꯍꯥꯎꯔꯁꯨ ꯍꯥꯗ꯭ꯔꯁꯨ ꯌꯥꯝꯅ ꯆꯥꯗꯣꯏꯅꯦ ꯆꯥꯛꯇꯤ
ꯑꯗꯨꯅꯤ ꯆꯥꯅꯤꯉꯥꯏꯁꯨ ꯏꯟꯖꯥꯡ ꯍꯥꯎꯇꯦꯅꯦ
ꯀꯩ ꯏꯟꯖꯥꯡ ꯆꯥꯔꯦ
ꯑꯗꯨꯝ ꯁꯧꯒꯔꯤꯒꯨꯝꯕ ꯀꯥꯡꯁꯣꯏꯒꯨꯝꯕ ꯆꯝꯐꯨꯠꯒꯨꯝꯕ ꯑꯗꯨꯝ ꯈꯔ ꯑꯗꯨ ꯈꯛꯇ ꯆꯥꯏꯅꯦ ꯏꯟꯁꯥꯡ ꯍꯥꯎꯕꯗꯨ ꯆꯥꯕ ꯐꯪꯗꯔꯦꯅꯦ ꯑꯩꯈꯣꯏꯗꯤ
ꯀꯥꯡꯁꯣꯏꯒꯨꯝꯕꯅ ꯍꯥꯎꯕꯅꯤ ꯑꯩꯒꯤꯗꯤ ꯍꯥꯎꯋꯤ
ꯆꯥꯃꯜꯂꯁꯨ ꯄꯦꯜꯂꯦꯅꯦ ꯆꯥꯃꯟꯕꯒꯤ ꯑꯁ ꯌꯥꯗ꯭ꯔꯦ
ꯅꯨꯡꯉꯥꯏꯔꯤꯕ꯭ꯔꯣ
ꯅꯨꯡꯉꯥꯏꯔꯤ ꯍꯥꯏꯕ ꯇꯥꯔꯦꯗꯅ ꯅꯨꯡꯉꯥꯏꯗ꯭ꯔꯁꯨ ꯅꯣꯏꯗꯤ ꯀꯩ ꯀꯩ ꯇꯧꯔꯤꯒꯦ
ꯀꯩꯁꯨ ꯇꯧꯗꯦꯗ ꯐ꯭ꯔꯤ ꯂꯩꯌꯦ
ꯅꯣꯏ ꯀꯅꯥ ꯀꯅꯥ ꯂꯩꯒꯦ ꯅꯣꯏ ꯌꯨꯝꯗ
ꯌꯥꯝ ꯂꯩꯌꯦ ꯌꯨꯝ ꯂꯩꯌꯦ ꯑꯩꯈꯣꯏ ꯌꯨꯝꯗ ꯋꯥꯔꯜ ꯀꯞ ꯌꯦꯡꯕ꯭ꯔꯣ ꯅꯪꯗꯤ
ꯉꯔꯥꯡ ꯉꯔꯥꯡꯔꫭ ꯑꯩꯅ ꯌꯦꯡꯉꯤꯗꯨ ꯅꯪꯗꯤ ꯌꯦꯡꯕꯔꫭ
ꯃꯔꯛ ꯃꯔꯛꯇ ꯌꯦꯡꯉꯦ ꯑꯩꯅ ꯌꯦꯡꯅꯤꯡꯕ ꯃꯦꯠꯁꯇ ꯌꯦꯡꯉꯦ ꯌꯦꯡꯅꯤꯡꯗ꯭ꯔꯗꯤ ꯌꯦꯡꯗꯦ ꯁꯞꯄꯣꯔꯠ ꯇꯧꯕ ꯃꯦꯟꯁꯇꯗꯤ ꯑꯗꯨꯝ ꯌꯦꯡꯉꯤꯗ
ꯌꯦꯡꯕ ꯅꯨꯡꯉꯥꯏꯕ꯭ꯔꯣ
ꯅꯨꯡꯉꯥꯏꯌꯦ ꯐꯣꯟꯗꯅꯤꯅ ꯀꯌꯥꯝ ꯅꯨꯡꯉꯥꯏꯇꯦꯗ ꯇꯤꯚꯤ ꯑꯣꯏꯔꯗꯤ ꯌꯦꯡꯕ ꯁꯨ ꯅꯨꯡꯉꯥꯏꯗꯅ ꯐꯣꯟꯗꯨꯗꯤ
ꯑꯩꯈꯣꯏꯗꯤ ꯅꯍꯥꯟ ꯂꯦꯞꯇꯣꯞꯇ ꯌꯦꯡꯉꯦ
ꯎꯝ ꯂꯦꯞꯇꯣꯞꯇꯁꯨ ꯅꯨꯡꯉꯥꯏꯕꯅꯤ
ꯍꫭꯏ ꯃꯤ ꯈꯨꯨꯌꯥꯝ ꯑꯃꯅꯤ ꯀꯔꯤꯅꫭ
ꯍꯤꯡꯕꯒꯤ ꯃꯣꯏꯁꯨ ꯉꯝꯗꯦꯅ ꯌꯦꯡꯕ ꯌꯥꯝ ꯊꯦꯡꯃꯜꯂꯗꯤ ꯎ ꯊꯦꯡꯃꯜꯂꯗꯤ ꯅꯨꯡꯉꯥꯏꯇꯦ ꯌꯦꯡꯕꯁꯨ
ꯑꯗꯨꯅꯦ ꯇꯨꯝ ꯅꯤꯡꯕꯒꯤ ꯌꯦꯡꯕ ꯉꯝꯗꯦꯅꯦ
ꯎꯝ ꯑꯩꯈꫭꯏꯗꯗꯤ ꯑꯁ ꯇꯨꯔꯦꯟ ꯅꯛꯅꯕꯒꯤ ꯌꯥꯝ ꯁꯥꯏꯌꯦ ꯅꯨꯡꯁꯤꯠ ꯇꫭ
ꯇꯨꯔꯦꯟꯗ ꯆꯠꯂꯣꯗꯅ
ꯑꯁ ꯇꯨꯔꯦꯟꯒꯤ ꯏꯁꯤꯡꯗꫭ ꯌꯥꯝꯃꯦ ꯑꯗꯨꯁꯨ ꯌꯥꯝ ꯃꯣꯠꯁꯨ ꯃꯣꯠꯂꯤ ꯅꫭꯡ
ꯑꯣ ꯑꯣ ꯁꯤꯗꯁꯨ ꯉꯁꯥꯏꯗꯤ ꯆꯨꯔꯦ ꯑꯗꯣ ꯍꯧꯖꯤꯛꯇꯤ ꯅꯣꯡ ꯇꯥꯔꯁꯨ ꯌꯥꯝ ꯁꯥꯏꯅꯦ ꯁꯤꯗꯗꯤ ꯌꯥꯗꯦꯅꯦ
ꯍꯥꯎꯅꯦ
ꯃꯤꯅ ꯀꯨꯌꯥꯝ ꯑꯃ
ꯎꯝ
ꯎ ꯌꯥꯗ꯭ꯔꯦ ꯌꯥꯗ꯭ꯔꯦ
ꯊꯥꯡꯖꯤꯡ ꯆꯥꯅꯤꯡꯉꯤꯅꯦ ꯑꯩꯗꯤ
ꯍꯣ
ꯊꯥꯡꯖꯤꯡ ꯆꯥꯅꯤꯡꯉꯤꯅꯦ
ꯂꯥꯛꯑꯣ ꯁꯤꯗ ꯆꯥꯔꯁꯦ ꯌꯥꯝ ꯍꯣꯡꯉꯦ ꯍꯟꯗꯛꯁꯦ ꯑꯥꯎ
ꯅꯣꯏꯗꯨꯅ ꯌꯥꯝ ꯇꯥꯡꯉꯦꯅ
ꯑꯧ ꯑꯪ
ꯑꯩ